ꯔꯕꯣ
ꯍꯧꯒꯠꯂꯦꯗ ꯉꯁꯥꯏꯅ ꯅꯪꯗꯤ
ꯑꯩꯈꯣꯏꯗꯤ ꯍꯧꯒꯠꯇ ꯉꯥꯏꯔꯤ
ꯑꯣ ꯑꯣ
ꯆꯥꯡꯁꯥꯡ ꯊꯣꯡꯉꯕ꯭ꯔꯣ ꯍꯣꯏ
ꯑꯣ ꯅꯪꯒꯤ ꯏꯁꯄꯤꯀꯥ ꯑꯗꯣꯈꯔ ꯂꯩ ꯃꯈꯥ ꯂꯩ ꯊꯑꯣꯅꯦ ꯑꯩ ꯈꯨꯟꯖꯦꯜ
ꯉꯥꯏꯈꯣꯀꯣ ꯑꯩ ꯑ ꯇ
ꯇꯥꯏ ꯇꯥꯏ ꯇꯥꯏ ꯁꯅꯤ ꯀꯁ ꯆꯂꯨ ꯁꯤ ꯂꯩꯦꯗ
ꯌꯦꯟꯁꯥꯡ ꯆꯥꯒꯦ ꯊꯣꯡꯒꯦ ꯍꯥꯏꯕ
ꯎ ꯑꯁ ꯑꯗꯨꯅꯦ ꯆꯥꯗ꯭ꯔꯤꯉꯩꯗ ꯆꯥꯒꯦ ꯍꯪꯂꯛꯄꯗꯨꯗ ꯑꯌꯨꯛꯇ ꯉꯁꯤꯗꯦ ꯁꯧꯔꯤ ꯑꯣꯏꯅ ꯇꯧꯔꯦ ꯏꯟꯁꯥꯡ ꯑꯍꯥꯎꯕ ꯑꯇꯣꯞꯄꯗꯤ ꯅꯤꯡꯊꯧꯀꯥꯕꯅꯤꯅ ꯑꯇꯣꯞꯄꯗꯤ ꯆꯥꯅꯤꯡꯗꯦꯅꯦ
ꯑꯗꯨꯅꯦ ꯃꯔꯛ ꯃꯔꯛꯇ ꯆꯝꯕꯁꯨ ꯆꯥꯕꯗ ꯅꯨꯡꯇꯤꯒꯤ ꯑꯍꯥꯎꯕ ꯆꯥꯕ ꯌꯥꯕ ꯄꯣꯟꯇꯦ ꯍꯛꯆꯥꯡꯁꯨ ꯈꯪꯒꯗꯧꯅꯦ ꯆꯤꯟꯗ ꯈꯛꯇꯅꯦꯕ ꯑꯩꯈꯣꯏꯅ ꯑꯍꯥꯎꯕ ꯆꯥꯅꯤꯡꯉꯤꯁꯦ
ꯇꯧꯋꯏꯕ ꯑꯁ ꯉꯁꯤꯗꯤ ꯂꯝꯕꯤꯒꯨꯝꯕ ꯊꯣꯛꯄ ꯅꯨꯡꯉꯥꯏꯗꯧ ꯃꯥꯜꯂꯦ ꯍꯥꯏꯗꯤ ꯑ ꯅꯨꯃꯤꯠꯁꯦ ꯌꯥꯝ ꯐꯖꯩꯔꯦꯕ ꯌꯥꯝ ꯃꯝꯕꯁꯨ ꯅꯠꯇꯕ ꯅꯣꯡꯁꯨ ꯆꯨꯔꯣꯏꯗꯕ ꯅꯨꯡꯁꯥꯁꯨ ꯊꯣꯛꯑꯣꯏꯗꯕ ꯑꯃꯣ ꯅꯨꯃꯤꯠ ꯍꯥꯏꯕꯗꯣ
ꯎꯝ
ꯑꯗꯨꯒꯨꯝꯇꯧ ꯂꯩꯔꯦ ꯅꯨꯡꯉꯥꯏꯔꯅꯤ
ꯅꯣꯡꯃꯪꯕ꯭ꯔꯥ
ꯍꯣꯏ ꯃꯪꯉꯦ ꯌꯥꯝ ꯅꯨꯡꯉꯥꯏꯌꯦꯦ ꯅꯨꯡꯁꯤꯠꯁꯨꯂꯛꯑꯦ
ꯐꯩ ꯍꯥꯏꯗꯤ ꯊꯕꯛ ꯆꯠꯊꯣꯛ ꯆꯠꯁꯤꯟꯒꯤꯗꯤ ꯅꯨꯡꯉꯥꯏꯦꯀꯣ ꯑꯗꯨ ꯅꯣꯡ ꯃꯥꯡꯕꯗ ꯑꯗꯨꯅ ꯅꯨꯡꯁꯥ ꯁꯥꯕꯒ ꯅꯣꯡ ꯆꯨ ꯑꯗꯨꯗꯨꯗꯅꯦꯕ ꯐꯔꯛ ꯇꯥꯏꯁꯦ
ꯑꯗꯨꯅꯦꯁ
ꯆꯠꯊꯣꯛ ꯆꯠꯁꯤꯟ ꯅꯨꯡꯉꯥꯏꯇꯕꯗꯣ
ꯍꯣꯏ
ꯍꯥꯏꯕ ꯋꯥꯅꯦ ꯅꯣꯡ ꯆꯨꯑꯦ ꯍꯥꯏꯔ ꯏꯪꯉꯦ ꯈꯔ ꯏꯪꯉꯦ ꯍꯥꯏꯕ ꯋꯥꯅꯦ ꯆꯠꯊꯣꯛ ꯆꯠꯁꯤꯟꯗꯤ ꯅꯨꯡꯉꯥꯏꯇꯦ ꯇꯕꯅꯤ
ꯅꯨꯡꯁꯥ ꯌꯥꯝ ꯁꯥꯔꯗꯤ ꯍꯛꯆꯥꯡ ꯍꯦꯟꯅ ꯍꯥꯟꯅ ꯋꯥꯕ ꯍꯧꯕꯒꯤꯀꯣ ꯑꯁ ꯑꯗꯨ ꯍꯅꯏ ꯋꯥꯏꯑꯦꯕ
ꯑꯣ ꯈꯪꯗꯦꯅꯦ ꯀꯔꯤ ꯃꯊꯦꯜ ꯊꯣꯡꯁꯤꯔꯥ ꯈꯪꯗ꯭ꯔꯦ ꯑꯩꯈꯣꯏꯗꯤ ꯊꯣꯡꯗ꯭ꯔꯤ ꯍꯧꯒꯠꯇ ꯉꯥꯏꯔꯤꯌꯦ
ꯑꯁ ꯅꯤꯡꯊꯧ ꯀꯥꯕꯅꯤꯅ ꯀꯩꯅꯣꯝꯃ ꯊꯣꯡꯉꯒ ꯆꯝꯕ ꯊꯣꯡꯉꯒ ꯆꯠꯂꯣ ꯅꯠꯇ꯭ꯔꯗꯤ ꯑꯁ ꯅꯨꯃꯤꯠꯁꯨ ꯇꯟ ꯑꯁꯤ ꯅꯨꯃꯤꯠꯁꯦ ꯈꯔ ꯃꯔꯛꯇꯗꯤ ꯑꯗꯨꯝ ꯇꯜꯂꯦꯕꯀꯣ ꯃꯔꯗꯤ ꯌꯥꯝꯅ ꯍꯔꯥꯎꯋꯦ ꯑꯗꯨꯕꯨ ꯁꯝ ꯅ ꯆꯞꯅꯗꯤ ꯍꯥꯎꯑꯣꯕꯅꯦ ꯇꯁꯤ ꯃ ꯅꯨꯃꯤꯇ ꯇꯧꯗ꯭ꯔꯣ ꯅꯪꯗꯤ
ꯇꯧꯋꯦ ꯇꯧꯋꯦ ꯉꯁꯤꯗꯤ ꯏꯆꯝ ꯆꯝꯕ ꯑꯃꯨꯛ ꯆꯥꯔꯅꯤ
ꯍꯣꯏ ꯈꯔ ꯆꯝꯕ ꯆꯥꯔꯣꯏ
ꯍꯣꯏ ꯐꯨꯠ ꯀꯨꯝꯕ ꯆꯥꯔꯒ ꯀꯥꯡꯍꯧ ꯑꯃ ꯇꯧꯔꯅꯤ ꯃꯣꯔꯣꯛ ꯃꯦꯠꯄ ꯑꯃ ꯊꯥꯡꯖꯤꯡ ꯑꯃ ꯂꯩ ꯑꯦꯝ ꯍꯧꯈꯤꯕꯇꯨꯝ ꯇꯧꯋꯦ ꯑꯩꯈꯣꯏꯁꯦ
ꯑꯁ ꯑꯩꯈꯣꯏꯗꯤ ꯊꯥꯡꯖꯤꯡꯒꯁꯦ ꯆꯥꯗꯕ ꯀꯨꯏꯔꯦꯗꯥ ꯂꯩꯇꯕꯒꯤ ꯑꯩꯅ ꯂꯩꯕꯔꯣꯝꯁꯨ ꯐꯪꯅꯤ ꯐꯪꯉꯦꯕꯀꯣ ꯃꯍꯥꯎꯁꯦ ꯈꯔ ꯋꯥꯠꯂꯦꯕ
ꯅꯣꯏ ꯂꯩꯀꯥꯏ ꯂꯩꯇ꯭ꯔꯣ
ꯑꯩꯈꯣꯏ ꯂꯩꯀꯥꯏꯇꯤ ꯐꯪꯗꯦ ꯑꯇꯣꯞꯄ ꯅꯍꯥꯟ ꯏꯆꯦꯒ ꯑꯩꯈꯣꯏꯅꯤ ꯎꯝ ꯆꯤꯡꯒꯤ ꯌꯦꯟꯁꯥꯡ ꯂꯩꯐꯝꯗꯨꯗꯩ ꯄꯨꯔꯛꯄꯅꯦꯕ ꯑꯗꯨꯗ ꯆꯥꯕ ꯉꯁꯤꯅ ꯂꯣꯏꯔꯅꯤ ꯉꯁꯤ ꯃꯦꯠꯄꯅ ꯑꯗꯨꯏ ꯃꯊꯪꯗꯒꯤꯗꯤ ꯆꯥꯕ ꯐꯪꯗꯧ ꯃꯥꯟꯗ꯭ꯔꯦ
ꯎꯝ ꯗ ꯅꯣꯏꯗꯁꯨ ꯆꯤꯡ ꯌꯦꯟꯁꯥꯡ ꯐꯪꯕ꯭ꯔꯥ ꯑꯩꯈꯣꯏ ꯑꯥ ꯆꯤꯡꯒꯤ ꯏꯟꯖꯥꯡ ꯅꯥꯄꯤ ꯐꯪꯕ꯭ꯔꯥ
ꯍꯣꯏ ꯃꯔꯛꯇ ꯑꯗꯣ ꯌꯣꯟꯕ ꯀꯩꯊꯦꯜ ꯂꯩꯌꯦꯕꯀꯣ ꯑꯗꯨ ꯀꯩꯊꯦꯜ ꯆꯠꯂꯒ ꯂꯧ ꯇꯥꯕ ꯅꯠꯇ꯭ꯔꯗꯤ ꯎꯄꯥꯏ ꯂꯩꯇꯦ ꯍꯥꯏꯕꯗꯤ ꯑꯩꯈꯣꯏ ꯑꯅꯛꯄꯗꯗꯤ ꯃꯣꯏ ꯃꯌꯥꯡꯒꯤ ꯌꯦꯟꯁꯥꯡ ꯃꯣꯏꯅ ꯍꯦꯟꯅ ꯄꯥꯝꯕ ꯍꯥꯏꯗꯤ ꯑꯩꯈꯣꯏꯅ ꯂꯩꯕꯗꯣ ꯃꯌꯥꯡꯒꯤ ꯂꯩꯀꯥꯏꯅꯦꯕꯀꯣ ꯑꯗꯨ ꯃꯣꯏꯅ ꯍꯦꯟꯅ ꯄꯥꯝꯕ ꯏꯟꯁꯥꯡ ꯇꯣꯔꯣꯕꯣꯠꯀꯨꯝꯕ ꯃꯥꯏꯔꯦꯟꯒꯨꯝꯕ ꯌꯥꯝ ꯌꯣꯜꯂꯦꯕ ꯑꯗꯨꯕꯨ ꯑꯩꯈꯣꯏ
ꯃꯐꯝ ꯈꯨꯗꯤꯡꯀꯣ ꯃꯣꯏꯅ ꯂꯩꯕ ꯖꯒꯥꯗꯨꯗꯤ ꯁꯨꯃꯥꯏꯅ ꯐꯪꯕꯅꯦ ꯑꯩꯈꯣꯏꯁꯨ ꯑꯣꯏꯌꯦ ꯑꯗꯨ ꯀꯔꯤ ꯀꯔꯤ ꯈꯥꯃꯦꯟ ꯑꯁꯤꯟꯕꯒꯨꯝꯕ ꯈꯥꯃꯦꯟ ꯑꯁꯥꯡꯕꯗꯣ ꯑꯗꯨꯒꯨꯝꯕ ꯑꯗꯤ ꯀꯣꯕꯤꯒꯨꯝꯕ ꯀꯣꯕꯤ ꯂꯩꯒꯨꯝꯕ ꯍꯧꯖꯤꯛꯀꯥꯟꯗꯤ ꯀꯣꯕꯤ ꯂꯩꯕꯨ ꯐꯪꯗ꯭ꯔꯦ ꯑꯗꯨꯝ ꯐꯪꯕ ꯃꯇꯝꯗꯣ ꯑꯗꯨꯒ ꯍꯧ ꯋꯥꯏ ꯑꯁꯥꯡꯕꯗꯣ ꯍꯋꯥꯏ ꯑꯁꯥꯡꯕꯒꯨꯝꯕ ꯑꯗꯨ ꯈꯛꯇꯅꯦ ꯑꯇꯣꯞꯄ ꯐꯪꯉꯣꯏꯌꯦ
ꯑꯁ ꯑꯁꯤ ꯑꯩꯅ ꯂꯩꯕ ꯂꯩꯀꯥꯗꯁꯨꯅꯦꯕꯀꯣ ꯃꯣꯏꯅ ꯆꯥꯒꯟꯕ ꯁꯤꯕꯣꯠ ꯃꯥꯟꯕ ꯀꯩꯅꯣꯝꯃꯁꯨ ꯂꯩꯌꯦ
ꯑꯣ ꯈꯔ ꯁꯥꯡꯉꯒ ꯀꯩꯕ ꯃꯌꯥꯏꯗ ꯃꯌꯥꯏꯗ ꯀ ꯑꯗꯨꯝ ꯆꯠꯄꯗꯨꯗ꯭ꯔꯥ ꯑꯣꯍ
ꯍꯣꯏ ꯍꯣꯏ ꯑꯗꯨ ꯑꯗ ꯑꯗꯨꯅꯤꯀꯣ ꯃꯣꯏꯅ ꯌꯥꯝꯅ ꯀꯟꯅ ꯌꯣꯂꯣꯏꯁꯦ ꯇꯨꯅꯦ ꯃꯥꯏꯔꯦꯟꯅꯦ ꯑꯂꯨꯅꯦ ꯈꯥꯃꯦꯟ ꯈꯥꯃꯦꯟ ꯑꯈꯥꯕꯁꯨꯗꯤ ꯗꯨꯝ ꯌꯣꯜꯂꯦꯀꯣ ꯑꯗꯨ ꯁꯧꯒ꯭ꯔꯤ ꯃꯣꯏꯒꯤ ꯁꯧꯒ꯭ꯔꯤꯁꯦ ꯁꯧꯒꯔꯤꯗꯣ ꯑꯉꯥꯡꯕ ꯖꯥꯠꯇꯨꯅꯦꯕ ꯑꯗꯣ ꯑꯩꯈꯣꯏ ꯆꯤꯡꯗ ꯐꯪꯕ ꯗꯨꯗꯤ ꯏꯄꯥꯛ ꯐꯪꯗꯦ
ꯉꯥ ꯑꯀꯪꯕ ꯁꯥ ꯑꯀꯪꯕꯒꯨꯝꯕ ꯍꯥꯞꯆꯤꯜꯂꯗꯤ ꯍꯥꯎꯕꯅꯤꯗ
ꯍꯣꯏ ꯑꯗꯨ ꯅꯍꯥꯟ ꯍꯣꯏ ꯉꯁꯤ ꯗꯤ ꯑꯩꯈꯣꯏꯁꯨ ꯁꯧꯔꯤ ꯑꯗꯨꯝ ꯆꯝꯅ ꯊꯣꯡꯉꯦꯕꯀꯣ
ꯎꯝ ꯏꯅꯥꯎꯅꯨꯄꯤꯗꯤ ꯌꯥꯝ ꯄꯥꯝꯃꯦꯕꯗꯨ ꯁꯧꯒꯔꯤꯗꯣ ꯑꯩꯁꯨ ꯄꯥꯝꯃꯦ ꯑꯗꯨꯁꯨ ꯑꯗꯨꯝ ꯍꯥꯏꯕꯗꯤ ꯁꯥ ꯉꯥꯒꯨꯝꯕ ꯑꯀꯪꯕꯒꯨꯝꯕ ꯌꯥꯎꯗ꯭ꯔꯗꯤ ꯌꯥꯝ ꯆꯥ ꯌꯥꯝ ꯊꯣꯡꯕꯗꯣ ꯌꯥꯝ ꯈꯪꯗꯦ ꯏꯍꯥꯎ ꯍꯥꯎꯇꯦ ꯑꯩꯗꯤ ꯍꯣꯏ ꯃꯔꯛ ꯃꯔꯛꯇꯗꯤ ꯑꯗꯨꯝ ꯑꯇꯣꯞꯄ ꯌꯥꯎꯁꯤꯜꯂꯗꯤ ꯐꯩꯀꯣ ꯃꯥꯗꯤ ꯑ ꯅꯨꯇꯤꯒꯤ ꯆꯥꯕ ꯌꯥꯏꯌꯦ
ꯑꯩꯗꯤ ꯑꯩꯁꯨ ꯅꯅꯥꯎ ꯅꯨꯄꯤꯒ ꯃꯥꯟꯅꯩ ꯑꯩꯁꯨ ꯁꯧꯒ꯭ꯔꯤ ꯑꯗꯨꯝ ꯄꯥꯝꯃꯦꯕ ꯑꯩꯗꯤ ꯌꯦꯟꯁꯥꯡ ꯂꯩꯕ ꯆꯠꯄꯁꯦ ꯑꯗꯨꯝ ꯁꯧꯒꯔꯤ ꯗꯦ ꯋꯥꯈꯜ ꯁꯧꯒ꯭ꯔꯤ ꯈꯜꯂ ꯂꯩꯔꯕꯅꯤꯅ ꯍꯦꯛꯇ ꯁꯧꯒ꯭ꯔꯤ ꯎꯕꯤꯗꯨꯅꯦꯕ ꯈꯪꯕ꯭ꯔꯥ
ꯏꯀꯥꯏ ꯆꯠꯇꯣꯏꯔ ꯂꯩꯗꯣꯏꯔ ꯌꯨꯝꯗ
ꯉꯁꯦ ꯏꯆꯦꯒ ꯑꯩꯈꯣꯏꯅꯤꯁꯦ ꯊꯕꯛ ꯑꯃ ꯊꯣꯛꯁꯤꯔꯥ ꯈꯜꯂꯤꯅꯦ ꯍꯥꯏꯕꯗꯤ ꯃꯤꯗꯣ ꯊꯕꯛ ꯑꯃ ꯊꯤꯅꯤꯡꯉꯥꯏ ꯂꯩꯌꯦꯕꯀꯣ ꯑꯗꯣ ꯀꯃꯥꯏꯅ ꯇꯧꯕ꯭ꯔꯥ ꯍꯥꯏꯕꯗꯣ ꯀꯩꯅꯣꯝꯃ ꯌꯦꯡꯕ ꯆꯠꯂꯨꯁꯤꯔꯥ ꯈꯟꯕ
ꯎꯝ ꯈꯪꯗꯦ ꯑꯩꯁꯨ ꯌꯦꯡ ꯇꯥꯔꯦ ꯀꯔꯤ ꯇꯧꯁꯤꯔ ꯉꯁꯤꯁꯦ ꯊꯕꯛ ꯆꯠꯊꯣꯛꯅꯤꯡꯉꯥꯏ ꯂꯩꯕ꯭ꯔꯥ ꯊꯕꯛ ꯑꯣ ꯊꯕꯛꯄꯨꯗꯤ ꯋꯥꯠꯇꯦꯀꯣ ꯑꯗꯨꯝ ꯅꯨꯡꯇꯤꯒꯤ ꯊꯕꯛꯄꯨꯗꯤ ꯂꯩꯌꯦ ꯑꯩꯅ ꯇꯟꯕꯗꯨꯗꯅꯦ
ꯑꯁ ꯉꯁꯤꯗꯤ ꯀꯩꯅꯣ ꯇꯧꯋꯣ ꯉꯁꯤꯗꯤ ꯆꯠꯄ ꯅꯪꯅ ꯃꯄꯥꯟ ꯊꯣꯛꯄ ꯈꯣꯠꯄꯁꯦ ꯉꯁꯤꯁꯦ ꯆꯠꯄ ꯌꯥꯝ ꯅꯨꯡꯉꯥꯏꯒꯗꯧꯕ ꯅꯨꯃꯤꯠꯅꯦꯕ
ꯈꯪꯗꯦꯅꯦ ꯑꯩꯈꯣꯏꯔꯣꯝꯗꯗꯤ ꯍꯣꯔꯦꯟꯁꯦ ꯑꯃꯨꯛꯀ ꯅꯨꯡꯁꯤꯠ ꯊꯥꯁꯦ ꯑꯃꯨꯛ ꯁꯥꯔꯛꯇꯧ ꯃꯥꯜꯂꯦ
ꯑꯁ ꯑꯩꯈꯣꯏꯒꯤ ꯂꯩꯀꯥꯏ ꯑꯁ ꯃꯊꯛꯇꯒ ꯀꯥꯔꯒ ꯌꯦꯡꯉꯣ ꯑꯩꯅ ꯍꯧꯖꯤꯛ ꯂꯩꯔꯤꯁꯦ ꯅꯨꯡ ꯑꯥ ꯅꯍꯥꯟꯗꯤ ꯑꯩꯅ ꯃꯊꯛ ꯀꯥꯔ ꯂꯩꯔꯤꯁꯦ ꯎ ꯄꯥꯝꯕꯤꯁꯤ ꯁꯨꯞꯂꯦꯡ ꯂꯦꯡꯉꯣ ꯌꯥꯗꯦꯕ ꯑꯁ ꯉꯁꯤꯗꯤ ꯎ ꯄꯟꯕꯤꯁꯨ ꯍꯔꯥꯎꯔꯒ ꯅꯣꯛꯑꯒ ꯂꯦꯡꯉꯒ ꯂꯩꯔꯦ
ꯑꯣꯥꯎ ꯍꯥꯏꯕꯗꯤ ꯅꯣꯡ ꯆꯨꯕ ꯌꯧꯔꯝꯅꯤ ꯍꯟꯗꯛꯇꯤꯀꯣ ꯃꯐꯝ ꯖꯒꯥ ꯈꯨꯗꯤꯡꯗꯣ ꯃꯐꯝ ꯈꯨꯗꯤꯡꯗꯣꯒꯣ ꯅꯣꯡ ꯆꯨꯕꯅꯦ ꯍꯥꯏꯕꯗꯤ ꯍꯧꯖꯤꯛꯇꯤ ꯅꯣꯡ ꯃꯇꯝꯅꯤꯅꯀꯣ ꯅꯣꯡꯖꯨ ꯊꯥꯅꯤꯅꯀꯣ ꯃꯐꯝ ꯈꯨꯗꯤꯡꯗ ꯅꯣꯡ ꯆꯨꯕꯅꯦ ꯍꯥꯏꯕꯗꯤ ꯑꯌꯨꯛꯇ ꯑꯌꯨꯛꯇ ꯆꯨꯗ꯭ꯔꯗꯤ ꯅꯨꯡꯗꯥꯡꯗ ꯅꯨꯡꯗꯥꯡ ꯥꯡꯗ ꯆꯨꯗ꯭ꯔꯗꯤ ꯑꯗꯨꯝ ꯅꯨꯡꯊꯤꯤꯟꯗꯀꯣ ꯑꯗꯨꯝ ꯅꯨꯡꯇꯤꯒꯤꯗꯤ ꯑꯗꯨꯝ ꯅꯣꯡ ꯆꯨꯕꯅꯦ ꯃꯐꯝ ꯈꯨꯗꯤꯡꯃꯛꯇ ꯏꯃꯥꯟꯅꯕꯁꯤꯡꯁꯨ ꯑꯥꯗ ꯂꯩꯕꯗ ꯌꯥꯎꯋꯦꯕ ꯑꯗꯨꯗꯁꯨ ꯍꯪꯉꯒ ꯃꯣꯏꯁꯨ ꯅꯣꯡ ꯆꯨꯑꯦ ꯅꯨꯡꯉꯥꯏꯌꯦꯦ ꯍꯥꯏꯅꯤ ꯅꯣꯡ ꯆꯨꯕꯗꯁꯨ ꯃꯣꯏꯗꯁꯨ ꯅꯣꯡꯆꯨ ꯍꯥꯏꯁꯦ ꯅꯨꯡꯗꯥꯡꯗ ꯃꯣꯏꯅ ꯅꯨꯡꯊꯤꯟꯗ ꯅꯨꯡꯁꯥ ꯑꯗꯨ ꯀꯟꯕ ꯑꯗ ꯅꯨꯡꯗꯥꯡꯗꯅ ꯅꯣꯡ ꯆꯨꯕ ꯑꯗꯨꯅ ꯍꯥꯏꯕꯗꯤꯆꯥꯛꯅꯕꯗꯣ ꯑꯗꯨꯝ ꯁꯥꯕꯗ ꯏꯁꯥꯗ ꯅꯞꯄꯗꯣ ꯅꯞꯅꯞ ꯑꯗꯨꯝ ꯇꯧꯕꯗꯣ ꯑꯗꯨꯗꯤꯗꯤ ꯐꯩꯌꯦꯅ ꯕꯅꯦ ꯑ ꯅꯣꯡ ꯆꯨꯕꯁꯤꯅ
ꯇꯧꯕꯅꯦ ꯍꯧꯖꯤꯛ ꯑꯩꯅ ꯍꯦꯛ ꯐꯣꯟ ꯇꯧꯕ ꯅꯨꯄꯥꯗꯣ
ꯎꯝ
ꯑꯗꯨ ꯅꯨꯄꯥꯅ ꯂꯩꯕ ꯃꯐꯝꯗꯤ ꯑꯗꯨꯝ ꯅꯣꯡ ꯑꯗꯨꯝ ꯆꯨꯔ ꯂꯩ ꯍꯥꯏꯑꯕ ꯇꯨꯝꯕꯒꯤꯗꯤ ꯆꯞ ꯆꯥꯔꯕ ꯊꯕꯛ ꯆꯠꯊꯣꯛ ꯆꯠꯁꯤꯟꯁꯤ ꯈꯔ ꯅꯨꯡꯉꯥꯏ ꯕꯗꯣ ꯍꯥꯏꯕꯗꯤ ꯁꯇꯤꯟꯗꯤ ꯑꯗꯨꯝ ꯑꯩꯈꯣꯏꯁꯨ ꯌꯥꯝ ꯆꯨꯔꯨꯗꯤ ꯇꯟꯕ ꯏꯁꯥꯗ ꯐꯥꯋꯦꯅꯀꯣ
ꯎꯝ ꯍꯣꯏ ꯍꯣꯏ
ꯑ ꯃꯤꯗꯤ ꯊꯕꯛ ꯆꯠꯄ ꯍꯧꯅꯔꯦ ꯑꯩꯈꯣꯏꯒꯤ ꯌꯨꯝꯒꯤ ꯃꯈꯥꯁꯤꯡꯗꯣ ꯒꯥꯔꯤ ꯃꯆꯥꯗ ꯃꯤ ꯑꯅꯤ ꯑꯅꯤ ꯅꯞꯄꯒ ꯂꯣꯏ ꯊꯣꯛꯈ꯭ꯔꯦ o
ꯍꯧꯖꯤꯛ ꯊꯕꯛ ꯆꯠꯄ ꯃꯇꯝ ꯍꯥꯏꯕꯗꯤ ꯄꯨꯡ ꯇꯔꯦꯠ ꯅꯤꯄꯥꯟ ꯇꯥꯔꯦꯅ ꯊꯕ ꯑꯩꯈꯣꯏꯅ ꯊꯕꯛ ꯇꯧꯗꯕꯁꯤꯡꯁꯦ ꯍꯣꯏ ꯑꯩ ꯈꯇ ꯉꯥꯏꯔꯦ ꯅꯨꯡꯉꯥꯏꯔꯤꯁꯦ ꯎꯝ
ꯎꯝ ꯑꯩꯗꯤ ꯃꯊꯛꯇ ꯀꯥꯔꯒ ꯑꯩꯈꯣꯏ ꯂꯩꯀꯥꯏꯒꯤ ꯐꯖꯕ ꯌꯦꯡꯕꯗ ꯍꯧꯖꯤꯛꯁꯨ ꯂꯩꯁꯤꯡꯁꯨ ꯑꯗꯣ ꯑꯩ ꯑꯁ ꯑꯅꯦ ꯉꯁꯤꯗꯤ ꯀꯌꯥꯃꯨꯛ ꯐꯖꯕ꯭ꯔꯥ ꯌꯦꯡꯉꯣ
ꯅꯪꯁ ꯐꯖꯅ ꯁꯤꯜꯂꯦ ꯅꯪꯁꯨ ꯃꯨꯊꯛ ꯀꯥꯔ ꯌꯦꯡꯉꯣ
ꯑꯩꯈꯣꯏꯔꯣꯝꯗ ꯅꯣꯡ ꯆꯨꯗꯦꯅꯦ ꯑꯩꯈꯣꯏꯔꯣꯝꯗꯗꯤ ꯅꯨꯡꯁꯥ ꯊꯣꯛꯀꯦ ꯇꯧꯔꯤꯅꯦ
ꯑꯁ ꯇꯂꯦ ꯉꯔꯥꯡ ꯕꯣꯜ ꯌꯦꯡꯕ꯭ꯔꯣ ꯀꯃꯥꯏꯅ ꯇꯧꯕ꯭ꯔꯣ
ꯏꯅꯤꯒꯤ ꯌꯦꯡꯒꯦꯗꯤ ꯇꯧꯔꯝꯕꯅꯦ ꯑꯩꯁꯦ ꯌꯦꯡꯒꯦꯗꯤ ꯇꯧꯔꯝꯕ ꯍꯥꯏꯕꯗꯤ ꯄꯨꯡꯗꯣ ꯄꯨꯡ ꯀꯌꯥ ꯇꯥꯖꯥꯔ ꯉꯔꯥꯡꯗꯣ ꯄꯨꯡ ꯕꯥꯔꯣꯗꯤ ꯇꯥꯗꯧꯔꯦ ꯇꯥꯗꯤ ꯇꯥꯔꯕꯅꯦ ꯍꯥꯏꯕꯗꯤ ꯕꯥꯔꯣ ꯄꯨꯡ ꯃꯈꯥꯏꯗꯅꯤꯅꯀꯣ ꯕꯥꯔꯣꯗꯤ ꯇꯥꯔꯕꯅꯦ ꯕꯥꯔꯣ ꯃꯤꯅꯤꯠ ꯑꯅꯤ ꯑꯍꯨꯝꯗꯤ ꯆꯠꯈ꯭ꯔꯕꯅꯦ ꯑꯩꯅ ꯑꯗꯨꯝ ꯑꯩ ꯏꯁꯥꯗ ꯌꯥꯝ ꯌꯦꯡꯅꯤꯡꯕ ꯐꯥꯎꯗꯕꯗꯣ ꯑꯗꯨ ꯒꯤꯅꯦ ꯅꯠꯇ꯭ꯔꯗꯤ ꯑꯩꯅ ꯏꯁꯥ ꯑꯩꯅ ꯄꯥꯝꯖꯕ ꯍꯥꯏꯕꯗꯤ ꯁꯥꯟꯅꯔꯗꯤꯀꯣ ꯌꯦꯡꯗꯧꯕꯅꯦ ꯑꯩꯅ ꯀꯌꯥꯝ ꯄꯥꯝꯗꯕꯅꯤꯀꯣ ꯑꯩꯁꯦ ꯊꯥꯡꯗ ꯇꯨꯝꯊꯣꯛꯄꯅ ꯐꯥꯗꯧ ꯃꯥꯜꯂꯦꯅ ꯑꯩꯁꯦ ꯍꯥꯏꯕꯗꯤ ꯃꯇꯝꯗꯣ ꯌꯦꯡꯔꯒ ꯑꯗꯨꯝ ꯇꯨꯝꯈ꯭ꯔꯦ ꯏꯅꯥꯎꯅꯨꯄꯤꯁꯨ ꯀꯟꯅ ꯇꯣꯝꯃꯈ꯭ꯔꯦ
ꯉꯔꯥꯡ ꯏꯆꯦꯒ ꯑꯩꯈꯣꯏꯒꯤꯁꯨ ꯑꯗꯨꯃꯥꯏꯅ ꯇꯧꯋꯦꯕ ꯃꯥꯅꯁꯨ ꯑꯩ ꯑꯩꯉꯣꯟꯗ ꯅꯨꯡꯊꯤꯟꯗꯒꯤꯀꯣ ꯑꯩꯉꯣꯟꯗ ꯕꯣꯔꯦꯟꯁꯦ ꯀꯣꯛ ꯍꯥꯏꯕ ꯁꯥꯕꯅꯦꯕ ꯃꯥ
ꯎꯝ ꯑꯩꯅ ꯄꯥꯝꯖꯕ ꯍꯥꯏꯕꯗꯤ ꯁꯥꯟꯅꯕꯅꯤ ꯑꯩꯅ ꯄꯥꯝꯖꯕꯕꯨꯗꯤ ꯑꯗꯨꯝ ꯃꯣꯏꯁꯤ ꯉꯝ ꯃꯥꯜꯂꯦ
ꯑꯗꯣ ꯌꯦꯡꯁꯤꯀꯣ ꯍꯥꯏꯔꯒ ꯑꯩꯅ ꯍꯣꯏ ꯌꯦꯡꯁꯤꯅꯦ ꯍꯥꯏꯕ ꯃꯥꯁꯨ ꯍꯣꯏ ꯍꯥꯏꯌꯦ ꯈꯨꯅꯤꯗ ꯃꯊꯛꯇ ꯉꯔꯥꯡꯗꯣ ꯅꯨꯡꯁꯤꯠ ꯈꯔ ꯁꯤꯠ ꯂꯩꯕ ꯃꯊꯛꯇꯣ ꯑꯗꯣ ꯑꯩꯈꯣꯏꯅꯤ ꯄꯨꯟꯅ ꯂꯦꯞꯄꯦ ꯂꯦꯞꯄꯒ ꯑꯩꯈꯣꯏꯁꯦ ꯋꯥꯔꯤ ꯇꯧꯔꯦꯕꯀꯣ ꯁꯤ ꯁꯥꯕꯒꯤ ꯃꯅꯨꯡꯗ ꯂꯩꯔꯁꯦ ꯁꯥꯕꯒꯤ ꯍꯧꯅꯤꯁꯦ ꯀꯨꯏꯅ ꯃꯊꯛꯇ ꯋꯥꯔꯤ ꯇꯧꯔꯦ ꯀꯔꯤ ꯀꯔꯤꯅꯣ ꯊꯥꯏꯅ ꯋꯥꯔꯤ ꯁꯥꯕ ꯈꯣꯠꯄ ꯌꯥꯝ ꯇꯧꯔꯦ ꯅꯣꯛꯄ ꯌꯥꯕ ꯃꯈꯩꯁꯨ ꯅꯣꯛꯑꯦ ꯑꯗꯨ ꯃꯇꯨꯡꯗ ꯀꯨꯝꯃꯒꯦ ꯍꯥꯏꯔ ꯀꯨꯝꯃꯦ
ꯎꯝ
ꯀꯨꯝꯕ ꯃꯇꯨꯡꯗ ꯇꯥꯕ꯭ꯔꯣ
ꯇꯥꯏꯌꯦ ꯇꯥꯏꯌꯦ
ꯈꯣꯟꯟꯖꯃꯨꯛꯇ ꯑꯋꯥ ꯃꯥꯂꯦ
ꯇꯥꯏꯌꯦ ꯇꯥꯏꯌꯦ ꯑꯩꯅ ꯑꯗꯨꯝ ꯅꯪ ꯋꯥꯔꯤ ꯁꯥꯕꯗꯨ ꯇꯥꯔꯤꯔꯤꯅꯦ
ꯀꯨꯝꯕ ꯃꯇꯨꯡꯗ ꯇꯨꯝꯈ꯭ꯔꯒꯦ ꯕꯣꯜ ꯌꯦꯡꯕꯗꯤ ꯀꯥꯏꯌꯦ ꯕꯣꯜ ꯌꯦꯡꯕ ꯃꯇꯝꯗ ꯌꯧꯔꯛꯑꯦꯕꯀꯣ ꯇꯥꯕ꯭ꯔꯣ ꯑꯗꯣ ꯕꯣꯜ ꯌꯦꯡꯕ ꯃꯇꯝ ꯌꯧꯕꯒꯤ ꯑꯦ ꯑꯩꯅ ꯃꯉꯣꯟꯗ ꯍꯥꯏꯒꯦ ꯇꯧꯔꯒ ꯃꯥꯁꯨ ꯇꯨꯝꯊꯣꯛꯈ꯭ꯔꯕ ꯦ ꯑꯩꯁꯨ ꯑꯃꯨꯛ ꯑꯗꯨꯒ ꯌꯥꯝꯅ ꯌꯦꯡꯅꯤꯡꯕ ꯑꯣꯏꯗꯤ ꯑꯣꯏꯌꯦꯕ ꯑꯗꯨꯕꯨꯀꯣ ꯑꯗꯨꯝ ꯇꯨꯝꯅꯤꯡꯕꯅ ꯍꯦꯟꯈ꯭ꯔꯕ ꯑꯥꯗ ꯑꯗꯨꯝ ꯇꯨꯝꯊꯣꯛꯑꯦ ꯎꯄꯥꯏ ꯂꯩꯇꯦ
ꯍꯣꯔꯦꯟꯗꯤ ꯌꯦꯡꯗꯣꯏꯔꯥ
ꯑ ꯁꯣꯔꯦꯟꯗꯤ ꯑꯩ ꯃꯥ ꯇꯨꯝꯈ꯭ꯔꯁꯨ ꯑꯩ ꯃꯩꯈꯦꯜꯠ ꯃꯔꯨꯗꯅ ꯃꯤꯇ ꯀꯩꯅꯣ ꯇꯧꯔꯒ ꯑꯩ ꯌꯦꯡ ꯂꯩꯔꯅꯤ
ꯑꯁ ꯑꯗꯨꯅꯦ ꯑꯩꯁꯨ ꯌꯦꯡꯉꯅꯤ ꯍꯣꯔꯦꯟꯗꯤ ꯍꯥꯏꯕꯗꯤ ꯑꯗꯨꯝ ꯃꯇꯝ ꯂꯦꯟꯕꯕꯨꯗꯤ ꯅꯨꯡꯉꯥꯏꯗꯤ ꯅꯨꯡꯉꯥꯏꯕꯅꯤꯍꯦ ꯑꯁ ꯃꯇꯝꯗꯤ ꯈꯪꯍꯧꯗꯕ ꯄꯨꯅꯦ
ꯈꯪꯗꯦ ꯍꯣꯏ ꯇꯧꯋꯦ ꯏꯆꯦꯒꯤ ꯃꯅꯥꯛꯇ ꯍꯦꯛ ꯑꯩꯅ ꯏꯆꯦꯒꯤ ꯃꯅꯥꯛꯇ ꯂꯩꯇ꯭ꯔꯤꯉꯩꯗꯀꯣ ꯑꯗꯨꯗ ꯑ ꯑꯩꯒ ꯏꯃꯥꯇꯣꯟ ꯑꯩ ꯍꯣꯏ ꯑꯩꯒꯤ ꯏꯀꯣ ꯇꯥꯏ
ꯑꯩ ꯉꯥꯏꯈꯥꯎ ꯂꯩꯊꯒꯦꯀꯣ ꯈꯔ ꯌꯥꯔꯕ
ꯌꯥꯔꯦ ꯌꯥꯔꯦ ꯑꯩꯒ ꯃꯥꯇꯣꯗ ꯑꯩꯈꯣꯏ ꯂꯩꯕ ꯀꯥꯟꯗ ꯑꯩꯗꯤ ꯄꯨꯡ ꯎꯝ ꯃꯥꯄꯜ ꯐꯥꯎ ꯉꯥꯏꯕ ꯉꯝꯗꯦꯕ ꯇꯨꯝꯅꯤꯡꯕ ꯍꯦꯟꯃꯟꯕꯒꯤ ꯑꯗꯨ ꯃꯥ ꯇꯧꯔ ꯂꯩꯕꯅꯦ ꯑꯗꯨꯗ ꯑꯗꯨꯝ ꯇꯨꯝꯊꯣꯛꯈ꯭ꯔꯦꯕ ꯑꯁꯤ ꯏꯆꯦ ꯃꯅꯥꯛꯇ ꯂꯥꯛꯄꯗꯗꯤ ꯑ ꯑꯗꯨꯝ ꯀꯔꯤ ꯊꯁꯤꯔ ꯍꯦꯛꯇ ꯍꯣꯏ ꯃꯇꯝ ꯆꯠꯈꯤꯕ ꯈꯪꯗꯕ ꯎꯝ
ꯑꯣ ꯍꯥꯏꯕꯗꯤ ꯃꯐꯝ ꯃꯐꯝꯅꯅꯦ ꯑꯥꯗ ꯉꯥꯟꯗ ꯇꯨꯝꯕꯤ ꯍꯥꯏꯕꯗꯤ ꯃꯤ ꯃꯌꯥꯝꯅ ꯇꯨꯝꯃꯗꯤ ꯉꯟꯇꯥ ꯇꯨꯝꯃꯗꯤ ꯑꯗꯨ ꯃꯣꯏꯒꯤ ꯃꯇꯨꯡ ꯏꯟꯕꯅꯦ ꯍꯥꯏꯕꯗꯤ ꯃꯐꯝ ꯃꯐꯝꯅ ꯑꯣꯏꯕꯅꯦ ꯑꯩꯁꯨ ꯑꯣꯏꯌꯦꯕ ꯆꯥꯛ ꯆꯥꯕꯒꯨꯝꯕ ꯇꯨꯝꯕ ꯈꯣꯠꯄꯁꯦ ꯑꯁꯤꯗꯗꯤ ꯊꯦꯡ ꯊꯦꯡꯅ ꯆꯥꯏ ꯊꯦꯡ ꯊꯦꯡꯅ ꯇꯨꯝꯃꯦꯀꯣ ꯑꯗꯨꯒ ꯑꯥꯗꯤ ꯌꯧꯔꯗꯤ ꯃꯣꯏꯒꯤ ꯃꯇꯝꯗꯣ ꯑꯗꯨꯝ ꯏꯟꯒꯦ ꯈꯪꯕ꯭ꯔꯥ ꯃꯣꯏ ꯑꯥꯗ ꯌꯧꯔꯗꯤ ꯃꯣꯏꯒꯤ ꯃꯇꯝꯗ ꯑꯗꯨꯝ ꯁꯤꯖꯤꯟꯅꯗꯣꯏꯅꯦ ꯍꯥꯏꯕꯗꯤ ꯉꯟꯇꯥ ꯇꯨꯝꯕꯗꯣ ꯉꯟꯇꯥ ꯇꯨꯝꯃꯅꯤ ꯉꯟꯇꯥꯅ ꯆꯥꯕꯗꯣ ꯑꯗꯨꯗ ꯆꯥꯕ ꯌꯥꯔꯅꯤ ꯑꯁꯤꯗ ꯂꯩꯕ ꯀꯥꯟꯗꯗꯤ ꯍꯥꯏꯕꯗꯤ